ꯇꯥꯏꯌꯦ
ꯀꯩꯗꯧꯔꯤꯅꯣ ꯏꯇꯥꯎꯁꯦ ꯆꯥꯛꯇꯤ ꯊꯥꯔꯤꯕꯣ ꯅꯥꯛꯁꯦ
ꯏꯇꯥꯎ ꯍꯥꯏꯔꯅꯨꯗ ꯏꯕꯥꯏ ꯍꯥꯏꯌꯣꯍꯦ ꯏꯕꯥꯏ ꯍꯣꯏ ꯀꯥꯏꯗꯦ ꯀꯥꯏꯗꯦ ꯐꯒꯤ ꯍꯥꯏꯔꯦ
ꯑꯥ
ꯀꯔꯤ ꯇꯧꯔꯤꯅꯣ
ꯑꯗꯨꯝ ꯊꯕꯛ ꯃꯐꯝꯗ ꯂꯩꯗ ꯑꯩꯁꯦ ꯅꯪꯗꯤ ꯀꯩꯗꯧꯔꯤꯅꯣ
ꯑꯩꯗꯤ ꯌꯨꯝꯗ ꯂꯩꯗ ꯑꯩꯁꯨ ꯉꯁꯥꯏ ꯊꯕꯛ ꯆꯠꯄꯀꯣ ꯃꯄꯥꯟꯗ ꯑꯗꯨ ꯍꯜꯂꯛꯑꯒ ꯍꯧꯖꯤꯗꯤ ꯁꯥꯃꯟꯕꯒꯤ ꯐꯦꯟ ꯃꯅꯛꯗ ꯂꯩ
ꯏꯕꯥꯏꯗꯤ ꯆꯥꯛ ꯆꯥꯔꯕ꯭ꯔꯣ
ꯆꯥꯛꯗꯤ ꯆꯥꯗ꯭ꯔꯤꯌꯦ
ꯍꯣꯏ ꯍꯣꯏ ꯑꯥ ꯊꯦꯡꯔꯦ ꯊꯦꯡꯉꯦ ꯑꯗꯨꯕꯨ ꯑꯩ ꯍꯣꯔꯦꯟ ꯆꯥꯒꯦ ꯇ ꯃꯇꯝ ꯂꯩꯕ ꯃꯇꯝꯗ ꯀꯣ ꯅꯣꯏ ꯆꯥꯔꯣ
ꯏꯕꯥꯏꯅꯤ ꯆꯞ ꯃꯟꯅꯔꯦ
ꯅꯪꯗꯤ ꯆꯥꯔꯕ꯭ꯔꯣ
ꯕ꯭ꯔꯦꯛꯐꯥꯁ ꯇꯧꯋꯦ
ꯑꯣ ꯅꯪꯁꯦ ꯀꯔꯤ ꯊꯕꯛ ꯇꯧꯕ꯭ꯔꯣ
ꯑꯩꯁꯦ ꯑꯩꯒꯤ ꯐꯥꯔꯃꯥꯁꯤꯗꯨꯗ ꯂꯩ
ꯑꯣ ꯑꯣ ꯌꯥꯝ ꯐꯅꯦ ꯑꯗꯨꯗꯤ ꯑꯣ
ꯌꯥꯝ ꯐꯔꯦ ꯑꯗꯨꯗꯤ ꯐꯥꯔꯃꯥꯁꯤꯗ ꯂꯩꯕ ꯃꯤꯁꯤꯡꯗꯤ
ꯍꯨꯏꯒꯤꯅ ꯍꯨꯏꯒꯤ ꯅꯠꯇ꯭ꯔꯣ ꯑꯗꯨꯗꯤ ꯅꯣꯏ ꯅꯣꯏ ꯌꯨꯝꯁꯤꯗ ꯍꯨꯏ ꯂꯩꯕ꯭ꯔꯥ
ꯂꯩꯇꯤꯌꯦ ꯂꯩ ꯅꯍꯥꯟꯗꯤ ꯂꯩꯕꯅꯦ ꯍꯥꯏꯕꯗꯤ ꯑꯆꯧꯕ ꯑꯃ ꯀꯣ ꯑꯆꯧꯕ ꯑꯃ ꯂꯩꯕꯅꯦ ꯑꯗꯨꯒ ꯑꯩꯈꯣꯏ ꯏꯁꯤꯔ ꯌꯥꯝ ꯂꯥꯡ ꯃꯥꯟꯕꯒꯤꯀꯣ ꯍꯨꯏꯗꯣ ꯍꯥꯏꯕꯗꯤ ꯑ ꯃꯤ ꯃꯤ ꯂꯥꯛꯄ ꯃꯇꯝꯗ ꯑꯗꯨꯒ ꯁꯨꯃꯥꯏꯅ ꯇꯧꯕ ꯌꯥꯝ ꯂꯥꯡ ꯃꯥꯏꯃꯨꯛꯒꯤ ꯌꯣꯟꯗꯦ ꯑ ꯌꯨꯝ ꯃꯄꯨꯅ ꯑ ꯑꯩꯈꯣꯏꯒꯤ ꯌꯨꯝꯗ ꯍꯨꯏ ꯊꯝꯕ ꯌꯥꯔꯔꯣꯏ ꯍꯥꯏꯕꯒꯤ ꯑꯩꯈꯣꯏ ꯃꯤ ꯑꯩꯈꯣꯏ ꯃꯤ ꯈꯪꯅꯕꯒꯤ ꯑꯃ ꯄꯤꯈ꯭ꯔꯦꯕꯀꯣ
ꯄꯗꯤ
ꯌꯥꯝ ꯆꯥꯎꯕꯅꯤꯅꯦꯍꯦ ꯌꯥꯝ ꯐꯖꯕ ꯍꯨꯏꯅꯦ ꯑꯗꯨꯕꯨ ꯃꯤ ꯂꯥꯛꯑꯗꯤ ꯑꯁ ꯌꯥꯗꯕ ꯀꯣ
ꯑꯗꯨꯃꯥꯏꯅ ꯇꯧꯕꯁꯨ ꯂꯩꯌꯦ
ꯍꯣꯏ
ꯊꯦ ꯐꯪꯗꯕꯒꯤꯀꯣ
ꯍꯣꯏ
ꯑꯗꯨꯒꯤꯅꯤꯅ ꯑꯩꯣꯏꯗꯒꯤ
ꯑꯗꯨꯅꯦ ꯑꯗꯨꯅꯤ ꯆꯨꯝꯃꯦ
ꯎꯝ
ꯍꯧꯖꯤꯛꯤ ꯀꯩꯗꯧꯔꯤꯕ
ꯍꯧꯖꯤꯛ ꯑꯗꯨꯝ ꯐꯝꯂꯒ ꯋꯥꯕꯒꯤ ꯑꯗꯨꯝ ꯀꯔꯤꯗ ꯑꯗꯨꯝ ꯆꯠꯄ ꯑꯗꯨꯝ ꯐꯣꯟ ꯐꯥꯎꯅ ꯍꯥꯏ ꯗꯦꯛꯅꯕ ꯇꯥꯛꯄꯤ
ꯑꯗꯨ
ꯁ ꯆꯥꯒꯗ
ꯁ ꯌꯦꯟꯁꯥꯡꯕꯨꯗꯤ ꯈꯥꯡꯗꯦ ꯑꯗꯨꯕꯨ ꯑ ꯃ ꯅꯝꯔꯤ ꯅꯝꯃꯦ ꯍꯥꯏꯗꯤ ꯑ ꯀꯩ ꯍꯥꯏꯁꯤꯔꯥ ꯆꯤꯡꯒꯤ ꯒꯟꯁꯥꯡꯅꯤꯗ ꯑꯀꯪꯕ ꯀꯣ
ꯑꯣ ꯍ ꯑꯗꯨꯗꯤ ꯌꯥꯝ ꯍꯥꯎꯅꯦ ꯑꯩꯈꯣꯏ ꯑꯩꯈꯣꯏ ꯃꯐꯝꯗꯨꯗꯤ ꯐꯪꯁꯨ ꯌꯥꯝ ꯇꯥꯡꯃꯟꯕꯒꯤ ꯆꯥꯕ ꯉꯝꯗ꯭ꯔꯦ
ꯍꯣꯏ ꯑꯩꯈꯣꯏ ꯃꯐꯝꯁꯤ ꯌꯥꯝ ꯇꯥꯡꯉꯤ ꯑꯄꯤꯛꯄ ꯑꯃ ꯗ ꯀꯨꯟꯊ꯭ꯔꯥꯒꯨꯝꯕ ꯌꯥꯡꯈꯩꯒꯨꯝꯕ ꯄꯤꯌꯦ ꯈꯔ ꯍꯥꯎꯔꯗꯤꯀꯣ ꯁꯨꯃꯥꯏꯅ ꯂꯧꯋꯕ ꯃꯈꯔꯁꯦ
ꯆꯛꯀꯥꯟꯁꯦ ꯌꯥꯝ ꯂꯨꯝꯃꯦ ꯑꯩꯈꯣꯏ ꯄꯥꯈꯪꯒꯤ ꯄꯨꯟꯁꯤꯁꯦ
ꯍꯣꯏ ꯑꯗꯨꯅꯦ ꯁꯥꯕꯁꯤꯅ ꯁꯥꯕꯁꯤꯅ ꯑꯩꯈꯣꯏ
ꯎꯝ ꯎꯝ ꯅꯣꯏ ꯍꯧꯖꯤꯛ ꯅꯣꯏ
ꯁꯥꯏꯌꯦꯕ ꯅꯪ ꯂꯩꯕꯁꯤ ꯇꯝꯄꯥꯛ ꯂꯩꯕ꯭ꯔꯣ
ꯇꯝꯄꯥꯛ ꯍꯣꯏ
ꯇꯝꯄꯥꯛ ꯍꯥꯏꯕꯗꯤ ꯑꯩꯈꯣꯏꯅ ꯈꯪꯕ ꯇꯝꯄꯥꯛ ꯅꯠꯇꯕ ꯑꯇꯣꯞꯄ ꯇꯝꯄꯥꯛꯇ
ꯍꯣꯏ ꯍꯣꯏ ꯍꯣꯏ
ꯑꯣ
ꯄꯥꯗꯅ ꯍꯥꯏ ꯌꯥꯝꯃꯤꯖ
ꯑꯣ ꯑꯗꯨ ꯐꯔ ꯌꯥꯔ ꯑꯗꯣ ꯑ ꯅꯪꯅ ꯐꯥꯔꯃꯥꯁꯤꯗ ꯐꯝꯃꯦ ꯍꯥꯏꯌꯦꯀꯣ ꯑꯗꯣ ꯑꯩ ꯍꯤꯗꯥꯛ ꯑꯃ ꯍꯥꯡꯒꯦ
ꯀ ꯍꯨꯏꯒꯤꯅꯦ ꯑꯩꯁꯦ
ꯑ ꯑꯣ ꯍꯨꯏꯒꯤ ꯍꯤꯗꯥꯛ ꯑꯣ ꯑꯣ ꯑꯣ ꯑꯥꯏꯗꯤ ꯑ ꯁꯨꯃꯥꯏ ꯃꯤꯁꯤꯡ ꯆꯥꯒꯗꯕ ꯑꯗꯨꯒꯤ ꯃꯐꯝꯗ ꯃ ꯍꯥꯏꯕꯗꯤ ꯑꯩꯈꯣꯏꯗꯤ ꯑꯩꯈꯣꯏ ꯂꯩꯕ ꯃꯐꯝꯗꯤ ꯁꯥꯕꯅꯤꯅꯀꯣ
ꯍꯣꯏ ꯍꯣꯏ
ꯀꯣꯛ ꯉꯥꯎꯕ ꯃꯥꯏꯒ꯭ꯔꯦꯟ ꯈꯨꯗꯤꯡꯃꯥꯏꯒ꯭ꯔꯦꯟꯁꯦ ꯈꯨꯗꯤꯡꯃꯛ ꯇꯣꯏꯅ ꯂꯥꯛꯏꯕ ꯑꯗꯨꯒꯤ ꯃꯇꯝꯗ ꯀꯣꯛ ꯉꯥꯎꯕ ꯃꯇꯝꯗ ꯀꯔꯤꯒꯨꯝꯕ ꯑ ꯂꯩꯕ ꯑꯗꯨꯒ ꯀꯔꯤꯒꯨꯝꯕ ꯐꯖꯕ ꯍꯤꯗꯥꯛꯁꯤꯡꯗꯨ ꯀꯔꯝ ꯀꯔꯝꯕ ꯅꯥ ꯐꯥꯒꯗ꯭ꯔꯥ ꯍꯥꯏꯅ ꯍꯪꯅꯤꯡꯕꯀꯣ
ꯑꯩꯗꯤ ꯍꯨꯏꯒꯤ ꯑꯣꯏꯔꯝꯅꯦ ꯗꯥꯎꯁꯦ ꯌꯥꯗ꯭ꯔꯦ
ꯌꯥꯗ꯭ꯔꯦ ꯑꯗꯣ ꯍꯣꯁꯄꯤꯇꯥꯜꯒꯨꯝꯕꯅ ꯂꯩꯔꯕ꯭ꯔꯥ ꯅꯗ꯭ꯔ ꯐꯥꯔꯃꯥꯁꯤ ꯈꯛꯇꯔꯣ
ꯍꯣꯁꯄꯤꯇꯥꯜꯅꯦ
ꯑꯣ ꯕꯦꯇꯅꯔꯤꯒꯤ ꯀꯣ
ꯍꯣꯏ ꯚꯦꯇꯤꯅꯔꯤ ꯍꯣꯁꯄꯤꯇꯥꯜ ꯐꯥꯔꯃꯥꯁꯤꯗꯨꯅꯤ ꯑꯩꯈꯣꯏ ꯃꯔꯨꯞꯁꯤꯡꯗꯤ ꯑꯗꯨꯝ ꯀꯔꯤꯅꯣ ꯂꯩꯗ
ꯑꯣ ꯑꯣ ꯑꯗꯨꯗꯤ ꯄ꯭ꯔꯥꯏꯚꯦꯠꯀꯤꯔꯣ ꯒꯣꯔꯔꯃꯦꯟꯒꯤꯔꯣ
ꯄ꯭ꯔꯥꯏꯕꯦꯠꯀꯤꯅꯤꯁꯤ
ꯍꯣꯏ ꯑꯗꯤ ꯑꯗꯨꯗꯤ ꯑꯗꯨꯗꯤ ꯊꯕꯛ ꯇꯧꯕ ꯌꯥꯝ ꯅꯨꯡꯉꯥꯏꯔꯅꯤ
ꯍꯣꯏ ꯅꯨꯡꯉꯥꯏꯅ ꯑꯗꯨꯝ
ꯎꯝ
ꯌꯥꯝ ꯅꯨꯡꯉꯥꯏꯃꯟꯕꯒꯤꯀꯣ
ꯍꯣꯏ
ꯑꯗꯨꯝ ꯐꯝꯕ ꯈꯛꯇ ꯑꯗꯨꯝ ꯂꯩ ꯑꯩꯈꯣꯏ ꯐ꯭ꯔꯦꯟꯁꯤꯡꯗꯤ ꯒ꯭ꯔꯨꯃꯤꯡ ꯇꯧꯋꯦ ꯑꯩꯈꯣꯏꯒ ꯑꯩꯈꯣꯏꯒꯤ ꯑꯗꯨꯝ ꯃꯤꯌꯥꯝ ꯂꯩꯇꯥ ꯑꯩꯈꯣꯏꯒꯤ ꯃꯔꯨꯞꯁꯤꯡꯁꯤꯡ ꯑꯩꯅ ꯐ꯭ꯔꯟ ꯐꯔꯟꯗꯦꯛꯁ ꯇ ꯐꯝꯕ ꯐ꯭ꯔꯃꯁꯤ ꯑꯩꯈꯣꯏꯒꯤ ꯗꯣꯛꯇꯔ ꯌꯦꯡꯕ ꯂꯣꯏꯔꯒ ꯑꯗꯨꯝ ꯍꯤꯗꯥꯛ ꯀꯔꯤ ꯀꯔꯤ ꯇꯥꯛꯈ꯭ꯔꯥ ꯑꯗꯨꯗ ꯍꯥꯏꯕꯗꯣ ꯑꯩꯅ ꯄꯤꯊꯣꯛ
ꯑꯣ ꯑꯣ ꯍꯤꯗꯥꯛꯀꯞꯁꯤꯡꯁꯨ ꯍꯩꯀꯣ ꯍꯥꯏꯕꯗꯤ ꯍꯨꯏꯁꯤꯅꯦ ꯍꯨꯏꯗ ꯀꯥꯗꯕꯀꯣ ꯑꯁ ꯌꯥꯝ ꯐꯩꯅꯦ ꯑꯗꯨꯗꯤ
ꯅꯈꯣꯏꯒꯤ ꯌꯨꯝ ꯆꯥꯕ ꯃꯇꯝꯗꯁꯨ ꯍꯨꯏ ꯅꯥꯕꯒꯨꯝꯕ ꯂꯩꯗꯤ ꯅꯪꯗꯤ ꯂꯣꯏꯅꯃꯛ ꯈꯪꯉꯅꯤꯅ ꯑꯗꯨꯗꯤ
ꯍꯣꯏ
ꯍꯥꯏꯕꯗꯤ ꯍꯨꯏ ꯅꯥꯔꯗꯤ ꯀꯔꯝꯕꯅ ꯍꯤꯗꯥꯛ ꯀꯥꯒꯗ꯭ꯔꯥ ꯀꯔꯝꯕ ꯍꯤꯗꯥꯛ ꯀꯥꯞꯗꯥ ꯀꯔꯝꯕꯅ ꯀꯥꯞꯕ ꯍꯥꯏꯕꯗꯣ ꯂꯣꯏꯅꯃꯛ ꯈꯪꯉꯅꯤꯅ
ꯍꯣꯏ ꯅꯣꯏꯁꯨ ꯑꯗꯨꯝ ꯍꯨꯏ ꯅꯣꯏꯁꯨ ꯍꯨꯏ ꯂꯩꯕ ꯃꯇꯝꯗꯝ ꯈꯪꯂꯛꯄ ꯌꯥꯏ ꯑꯩꯈꯣꯏ ꯑꯗꯨꯝ ꯍꯧꯖꯤꯛꯇꯤ ꯑꯗꯨꯝ ꯈꯪꯅꯕ ꯌꯥꯏꯀꯣ
ꯍꯣꯏ ꯑꯩꯈꯣꯏꯒꯨꯝꯕ ꯅꯥꯕ ꯃꯇꯝꯗ ꯀꯨꯝꯕꯀꯣ ꯍꯥꯏꯕꯗꯤ ꯑꯩꯈꯣꯏ ꯆꯤꯡꯗ ꯑꯩꯈꯣꯏ ꯑꯩꯒꯤ ꯈꯨꯟꯁꯤꯡꯗꯤ ꯍꯨꯏ ꯑꯅꯤ ꯂꯩꯕ ꯌꯨꯝꯗ
ꯎꯝ
ꯑꯗꯨ ꯃꯈꯣꯏꯅ ꯅꯥꯗꯦ ꯍꯥꯏꯕꯗꯤ ꯃꯈꯣꯏꯅ ꯍꯥꯏꯕ ꯉꯝꯗꯦ ꯍꯥꯏꯕꯤꯗꯦ ꯑꯗꯨꯕꯨ ꯃꯈꯣꯏ ꯅꯔꯗꯤ ꯆꯥꯛ ꯆꯥꯗꯕꯀꯣ
ꯍꯣꯏ ꯑꯗꯨꯗꯤ ꯐꯤꯚꯔ ꯑꯗꯨ ꯂꯩꯔꯝꯒꯅꯤꯀꯣ ꯐꯤꯚꯔꯁꯨ ꯂꯩꯔꯝꯒꯅꯤ ꯑꯗꯨꯒ ꯄꯣꯔꯣꯁꯨ ꯍꯥꯏꯕꯅꯦ ꯑꯗꯨꯒ ꯄꯣꯔꯣ ꯍꯥꯏꯕꯗꯤ ꯃꯣꯏꯒꯤ ꯃꯅꯨꯡꯗꯣ ꯃꯅꯨꯡ ꯀꯔꯤꯔꯥ ꯑꯗꯨ ꯑꯗꯨꯒ ꯕ꯭ꯂꯠ ꯕ꯭ꯂꯣꯁ ꯃꯣꯁꯟꯁꯨ ꯑꯣꯏꯒꯅꯤ ꯑꯗꯨ ꯄ꯭ꯔꯣ ꯈꯣꯏꯔꯥꯝꯕꯨꯗꯤ ꯑꯗꯨꯝ ꯁꯤꯒꯅꯤꯀꯣ ꯃꯣꯏꯁꯦ ꯍꯤꯗꯥꯛ ꯄꯤꯗꯕꯒꯤ ꯃꯣꯏ ꯑꯣ ꯑꯗꯨꯁꯨ ꯇꯧꯔꯝꯒꯅꯤꯀꯣ ꯕ꯭ꯂꯠ ꯕꯣꯁꯟꯁꯨ ꯕ꯭ꯂꯠꯗ ꯑꯗꯨꯝ ꯇꯧꯔꯒ ꯑꯗꯨꯝ ꯑꯗꯨ ꯃꯇꯝꯗ ꯍꯤꯗꯥꯛ ꯄꯤꯕ ꯌꯥꯎꯕꯅꯤ ꯑꯗꯨ ꯃꯇꯝꯗ ꯍꯤꯗꯥꯛ ꯐꯖꯅ ꯄꯤꯔꯒ ꯅꯣꯏꯁꯦ ꯃꯣꯏꯁꯦ ꯅꯥꯕꯁꯨ ꯐꯒꯅꯤ ꯑꯗꯨꯒ ꯆꯥꯛꯁꯨ ꯐꯖꯅ ꯆꯥꯒꯅꯤ ꯑꯗꯨꯒ ꯍꯤꯗꯥꯛ ꯗꯤ ꯋꯥꯔꯃꯤꯡ ꯁꯨ ꯍꯥꯏ ꯑꯗ ꯇꯦꯕ꯭ꯂꯦꯠꯁꯨ ꯂꯩꯌꯦ ꯑꯗꯨꯒ ꯀꯔꯤ ꯀꯔꯤꯔꯥ ꯎꯝ ꯇꯥꯕ꯭ꯂꯦꯠ ꯇꯦꯕ꯭ꯂꯦꯠꯁꯨ ꯂꯩꯌꯦ ꯃꯍꯤꯁꯨ ꯂꯩꯌꯦ ꯃꯍꯤꯔ ꯀꯔꯤꯔ ꯍꯥꯏꯕ ꯍꯩ ꯑꯩꯗꯤ ꯐꯖꯅ ꯍꯥꯏ
ꯑꯗꯨꯅꯦ ꯅꯍꯥꯟ ꯅꯍꯥꯟꯁꯦ ꯑꯩꯈꯣꯏ ꯍꯨꯏ ꯑꯍꯨꯝ ꯂꯧꯕꯀꯣ ꯆꯤꯡꯗ
ꯎꯝ ꯎꯝ ꯎꯝ
ꯑꯅꯤꯅ ꯈꯔ ꯆꯥꯎꯌꯦꯑꯒ ꯑꯗꯨꯒ ꯑꯃꯅ ꯈꯔ ꯄꯤꯛꯄ ꯑꯗꯣ ꯃꯥꯁꯦ ꯆꯥꯛ ꯁꯨ ꯆꯥ ꯆꯥꯗꯦ ꯒꯟꯁꯥ ꯍꯥꯎꯔꯁꯨ ꯑꯗꯨꯒ ꯆꯥꯡ ꯌꯥꯎꯗꯕꯤꯗ ꯒꯟꯁꯥꯡ ꯈꯛꯇꯀꯣ ꯁꯥ ꯈꯛꯇ ꯑꯃꯨꯟꯕ ꯂꯥꯎꯑꯣ ꯊꯝꯃ ꯑꯅꯤ ꯑꯍꯨꯝ ꯊꯥꯎꯑꯣ ꯊꯝꯃꯁꯨ ꯆꯥꯗꯦ ꯂꯥꯛꯑꯒ ꯌꯦꯡꯉꯒ ꯆꯠꯈ꯭ꯔꯦ ꯑꯗꯨꯒ ꯃꯥꯁꯦ ꯎꯡꯗꯨꯅ ꯂꯩꯕꯀꯣ ꯑꯗꯣ ꯆꯤꯡꯗꯗꯤ ꯍꯣꯏ ꯍꯥꯏꯌꯣ
ꯎꯝ ꯍꯨꯏꯁꯦ ꯑꯗꯨꯒ ꯇꯤꯛ ꯐꯤꯚꯔꯁꯨ ꯂꯩꯕꯅꯦꯀꯣ ꯇꯤꯛ ꯐꯤꯚꯔ ꯂꯩꯔꯗꯤ ꯗꯦꯟꯖꯔꯗꯅꯦꯕ ꯃꯣꯏꯁꯦ ꯇꯤꯛ ꯐꯤꯚꯔꯗ ꯇꯤꯛ ꯄꯨꯟꯇꯤꯛ ꯈꯪꯗ꯭ꯔꯕꯅ ꯎꯁꯦ ꯀꯔꯤ ꯍꯥꯏꯗ꯭ꯔꯥ ꯑꯗꯨꯝ ꯖꯪꯒꯜꯗ ꯑꯗꯨꯝ ꯆꯕꯗ ꯑꯃ ꯂꯩꯕꯗꯣ
ꯑꯣ ꯑꯣ ꯑꯣ ꯑꯣ ꯍꯥꯏ ꯇꯥꯏ ꯇꯥꯏ
ꯆꯦ ꯔꯥꯏ ꯍꯥꯏꯕꯗꯣ ꯑꯗꯨꯅꯦ ꯑꯣ ꯑꯗꯨ ꯑꯗꯨ ꯑꯃ ꯂꯊꯣꯛꯄ ꯌꯥꯗ꯭ꯔꯦ ꯂꯥꯠꯊꯣꯛꯂꯗꯤ ꯌꯥꯝꯅ ꯇꯥꯔꯛꯀꯅꯤ ꯐꯕꯣ ꯑꯃ ꯇꯤꯛ ꯑꯃꯅ ꯃꯥꯕꯨ ꯀꯔꯤꯔꯥ ꯇꯦꯟꯖꯔ ꯃꯣꯏ ꯃꯅꯨꯡꯗꯀꯣ ꯑꯗꯨꯝ ꯐꯤꯚꯔ ꯑꯣꯏꯔꯗꯤ ꯃꯣꯏꯁꯦ ꯁꯤꯚꯔꯁꯨꯔꯝ ꯁꯤꯚꯔꯁꯨ ꯇꯧꯒꯅꯤ ꯆꯥꯛꯁꯨ ꯆꯥꯜꯂꯔꯣꯏ ꯑꯗꯨꯗ ꯑꯗꯨꯝ ꯂꯩꯔꯒ ꯑꯗꯨꯝ ꯁꯤꯒꯅꯤ ꯃꯣꯏꯕꯨ ꯐꯖꯅ ꯌꯦꯡꯗ꯭ꯔꯗꯤꯀꯣ
ꯑꯥ
ꯑꯗꯨꯅꯤꯗ ꯑꯗꯨꯝ ꯃꯣꯏꯁꯤꯡꯁꯦ ꯇꯦꯛ ꯇꯦꯛꯦꯛ ꯂꯩꯅꯕ ꯂꯩꯇ꯭ꯔꯕꯒꯗꯤ ꯍꯤꯗꯥꯛꯁꯨ ꯌꯥꯝ ꯇꯥꯡꯕꯅꯦ ꯇꯦꯕ꯭ꯂꯦꯠ ꯑꯃꯗ ꯇꯨ ꯀꯦ ꯑꯗꯨꯝ ꯂꯩꯌꯦ
ꯑ ꯁꯤꯒꯥꯥꯝ ꯍ
ꯍꯣꯏ ꯁꯤꯛꯁ ꯃꯟꯗ ꯇꯤꯛ ꯑꯃꯁꯨ ꯃꯣꯏ ꯃꯣꯏ ꯍꯨꯏ ꯍꯨꯏ ꯂꯥꯛꯂꯔꯣꯏ ꯑꯩꯀꯣ ꯇꯤꯛ
ꯑꯥ
ꯑꯗꯨꯒꯤꯅꯤꯗ ꯍꯣꯏ ꯑꯗꯨꯝ ꯋꯥꯟ ꯃꯟꯒ ꯁꯨ ꯂꯩꯌꯦꯗ ꯐꯟ ꯃꯟ ꯑꯗꯨꯒꯨꯝꯕꯗꯤ ꯈꯔꯗꯤ ꯍꯣꯡꯉꯦ ꯁꯤꯛꯁ ꯃꯥꯟꯊ ꯀꯖꯤ ꯇꯨ ꯀꯦ
ꯍꯣꯏ ꯑꯗꯨꯅꯤ ꯑꯗꯨ ꯃꯔꯝ ꯑꯣꯏꯗꯨꯅ ꯑ ꯆꯤꯡꯗ ꯂꯥꯛꯏꯕ ꯍꯨꯏꯁꯤꯡꯁꯦ ꯁꯨꯃꯥꯏꯅ ꯇꯧꯕꯁꯦ ꯃꯈꯣꯏ ꯌꯥꯝ ꯁꯥꯊꯤꯔꯒ ꯖꯪꯒꯜꯒꯨꯝꯕꯅ ꯆꯠꯄꯀꯣ
ꯎꯝ
ꯑꯗꯨ ꯑꯗꯨꯒꯤꯅꯦ ꯈꯪꯗꯦ ꯑꯗꯨꯒ ꯑꯩꯈꯣꯏꯅ ꯀꯔꯤ ꯀꯔꯤ ꯍꯤꯗꯥꯛ ꯆꯥꯕ ꯈꯪꯗꯦ ꯑꯗꯨꯒꯤ ꯉꯥꯔꯤꯗꯣ
ꯍꯣꯏ
ꯄꯤꯔꯝꯕꯅꯦꯕ ꯑꯗꯨꯐꯥꯎ ꯆꯥꯗꯦ ꯑꯗꯨꯒ ꯅꯨꯃꯤꯠ ꯑꯅꯤ ꯑꯍꯨꯝ ꯂꯩꯕ ꯃꯇꯝꯅ ꯁꯤꯈ꯭ꯔꯦ
ꯑꯣ ꯑꯗꯨꯗꯤ ꯏꯟꯐꯦꯛꯁꯟ ꯑꯗꯨꯁꯨ ꯑꯣꯏꯔꯝꯒꯅꯤꯀꯣ ꯑꯩꯏꯕꯨ ꯑꯗꯨꯝ
ꯃꯣꯏꯁꯦ ꯀꯥꯞꯇꯤꯡꯁꯨ ꯂꯩꯔꯗꯤ ꯃꯣꯏꯕꯨ ꯀꯦꯅꯦꯜ ꯀꯥꯐꯁꯨ ꯂꯩꯌꯦ ꯀꯦꯅꯦꯜ ꯀꯥꯞ ꯑꯗꯨ ꯄꯤꯗ꯭ꯔꯕꯒꯤ ꯁꯤ ꯑꯣꯏꯔꯝꯒꯅꯤ ꯗꯣꯛꯁꯤꯡꯁꯨ ꯑꯗꯨꯝ ꯈꯞ ꯇꯧꯕꯅꯦ ꯑꯗꯨꯝ ꯑꯩꯈꯣꯏꯒ ꯆꯞ ꯃꯥꯟꯅꯕꯅꯦ ꯑꯩꯈꯣꯏꯁꯤꯡꯁꯨ
ꯑꯣ ꯑꯗꯨꯗꯣ ꯑꯁ ꯅꯪ ꯊꯦꯡꯅꯕ ꯌꯥꯝ ꯐꯔꯦ ꯑꯗꯨꯗꯤ ꯑꯩ ꯅꯪꯒꯤ ꯅꯝꯕꯔꯁꯦ ꯁꯦꯚ ꯇꯧꯔꯒꯀꯣ ꯑ ꯀꯔꯤꯒꯨꯝꯕ ꯑꯩꯈꯣꯏ ꯅꯥꯕ ꯃꯇꯝꯗ ꯍꯥꯏꯕꯗꯤ ꯆꯤꯡꯉꯗꯤ ꯍꯨꯣꯏꯒꯤ ꯂꯥꯏꯅꯥꯁꯤ ꯌꯥꯝꯃꯤꯕ ꯌꯨꯝꯗ ꯑꯗꯨꯒ ꯑ ꯈꯨꯟꯗ ꯍꯨꯏ ꯑꯃ ꯅꯥꯔꯤ ꯂꯣꯏꯅꯃꯛ ꯅꯥꯕꯒꯨꯝ ꯇꯧꯕꯀꯣ ꯑꯗꯨꯒꯤ ꯂꯅꯥꯀꯨꯝꯕ ꯂꯥꯛꯄ ꯃꯇꯝꯗ ꯑꯩ ꯀꯔꯤ ꯍꯤꯗꯥꯛ ꯄꯤꯒꯗꯧꯕ ꯆꯥꯗꯕ ꯑꯩ ꯅꯪꯒ ꯃꯔꯛ ꯃꯔꯛꯇ ꯑꯩ ꯐꯥꯎꯅꯒꯦꯀꯣ ꯌꯥꯏꯀꯣ
ꯑ ꯌꯥꯏ
ꯑꯗꯣ
ꯑꯗꯨꯝ ꯍꯥꯎꯅꯥꯕ ꯌꯥꯏ
ꯍꯥꯏ ꯑꯗꯨꯗ ꯌꯥꯝ ꯐꯥꯔꯦ